ꯍꯜꯂꯣ
ꯂꯩꯦꯕꯤꯅꯥ ꯇꯥꯕ꯭ꯔꯣ
ꯇꯥꯏꯥꯏ ꯇꯥꯏꯌꯦ
ꯑꯣ ꯑꯩꯁꯦ ꯐꯔꯛ ꯑꯃ ꯇꯥꯗꯅ ꯇꯧꯔꯛ ꯌꯥꯗꯅ ꯂꯩꯔꯕ ꯑꯗꯨꯒꯤ ꯍꯧꯖꯤꯛꯇ ꯇꯧꯔꯛꯏꯅꯦ
ꯎꯝ
ꯀꯣꯂꯦꯖꯀꯤ ꯃꯇꯥꯡꯒꯤ ꯋꯥꯔꯤ ꯁꯥꯟꯅ ꯂꯩ ꯋꯥ ꯇꯧꯒꯦ ꯇꯧꯔꯝꯃꯒ ꯀꯣꯂꯦꯖꯀꯤꯁꯦ ꯐꯛꯇꯤꯡ ꯇꯧꯔꯤ ꯑꯗꯨꯝ ꯇꯧꯔꯤ ꯃꯌꯥꯝꯒꯤ ꯀꯨꯝꯍꯩ ꯌꯦꯡꯉꯤ ꯀꯩꯗꯤ ꯎꯄꯥꯏ ꯂꯩ
ꯑꯗꯕꯣꯟ ꯁꯜꯄꯣꯄꯒꯤ ꯀꯦꯝ ꯐꯥꯎ ꯂꯩꯇ꯭ꯔꯕꯥꯕ
ꯍꯟꯗꯛ ꯀꯟꯅ ꯀꯅꯥ ꯀꯅꯥꯅꯣ ꯆꯦꯟꯕ ꯀꯟꯚꯔꯖꯟ
ꯀꯅꯥ ꯀꯅꯥ ꯍꯥꯏꯒꯦ ꯑꯩꯗꯤ ꯀꯥꯏꯝ ꯈꯪꯗ꯭ꯔꯦ ꯑꯩꯈꯣꯏ ꯀꯣꯂꯦꯖꯇꯗꯤ ꯇꯨꯃꯤꯟ ꯂꯩꯈ꯭ꯔꯦ ꯑꯩꯈꯣꯏꯗꯤ ꯏꯟꯚꯤꯖꯤꯂꯦꯇꯔꯕꯨ ꯊꯥꯕꯤꯔꯛꯈꯤꯗ꯭ꯔꯦ
ꯍꯟꯗꯛꯇꯤ ꯏꯤꯟꯕꯤꯖꯤꯂꯦꯇꯔ ꯑꯩꯈꯣꯏꯁꯨ ꯇꯥꯔꯛꯑꯣꯏ ꯃꯔꯝꯗꯤ ꯀꯩꯅꯣ ꯀꯣꯂꯦꯖ ꯑꯃ ꯀꯣꯂꯦꯖ ꯑꯃꯒ ꯑꯦꯛꯆꯦꯟꯖ ꯇꯧꯅꯕꯗꯣ ꯑꯗꯨꯅ ꯀꯣꯟꯅ ꯑꯩꯈꯣꯏ ꯏꯁꯥꯗꯨ ꯏꯁꯥꯗ ꯇꯥꯖꯔꯀꯥꯟꯗ ꯍꯥꯏꯔꯛꯀꯗ꯭ꯔꯥ ꯑꯗꯨ ꯌꯥꯝ ꯌꯥꯝꯡꯈꯠꯂꯀꯥꯟꯗ ꯍꯥꯏꯔꯛꯀꯗ꯭ꯔꯥ ꯑꯃꯗꯤ ꯇꯧꯅꯤ ꯑꯗꯨꯅꯤꯗ
ꯑꯩ ꯋꯥꯈꯜꯗ ꯁꯦꯅꯤꯌꯔꯈꯩꯅ ꯑꯩ ꯊꯣꯡꯉꯝꯃꯤꯅꯤ
ꯎꯝ ꯀꯩꯏꯟꯖꯥꯡ
ꯃꯥꯏꯔꯦꯟ
ꯑꯦ ꯑꯥꯎ ꯕꯅꯤꯅꯦ ꯑꯗꯨꯗꯤ ꯑꯩꯈꯣꯏꯁꯨ ꯉꯁꯥꯏ ꯃꯥꯏꯔꯦꯟ ꯊꯣꯡꯉꯦ
ꯁꯦꯅꯤꯌꯔꯈꯩꯅ ꯄꯥꯏꯁꯟꯈ꯭ꯔꯕ ꯁꯤꯅꯦ ꯑꯩꯗꯤ
ꯑꯗꯨ
ꯌꯥꯝ ꯌꯥꯝ ꯇꯥꯖꯅꯤꯡꯕꯅꯤ ꯍꯥꯏꯗꯤ ꯌꯥꯝ ꯇꯥꯖꯅꯤꯡꯕꯅꯦꯗꯤ ꯏꯟꯕꯤꯖꯤꯂꯦꯇꯔꯗꯣ ꯍꯥꯟꯅꯗꯤ ꯄꯩꯁꯥ ꯄꯤꯗꯦ ꯍꯥꯏꯕꯀꯣ ꯍꯟꯗꯛꯇꯤ ꯄꯤꯗꯅ
ꯎꯝ ꯈꯪꯗꯦꯗ ꯔꯥꯕꯤꯅꯥ ꯀꯣꯂꯦꯖꯁꯦ ꯂꯧꯈꯠꯂꯛꯑꯗꯤ ꯏꯕꯥꯅꯤ ꯄꯩꯁꯥ ꯄꯥꯏꯕꯗ ꯄꯩꯁꯥ
ꯑꯁ ꯑꯨꯗꯅꯠꯇ꯭ꯔꯣ ꯉꯥꯏꯔꯤꯁꯦ ꯏꯗꯃꯃ ꯊꯨꯟꯊꯣꯛ ꯀꯩ
ꯄꯩꯁꯥ ꯄꯥꯏꯕꯤꯗꯣ ꯑꯣꯟꯗꯣꯔꯕꯅꯦ ꯑꯗꯨꯗꯩꯗꯤ ꯑꯩꯈꯣꯏꯅ ꯅꯩꯊꯗꯣꯏꯗꯣ ꯈꯜꯂꯣꯗꯅ
ꯎꯝ
ꯑꯗꯨꯅꯦ ꯑꯩꯗꯤ ꯑꯩꯗꯤ ꯄꯩꯁꯥ ꯁꯥ ꯌꯥꯝ ꯇꯥꯅꯤꯡꯉꯦꯕ ꯈꯪꯗꯦ ꯑꯩ ꯀꯃꯥꯏꯅ ꯇꯧꯗꯣꯏꯅꯣ ꯈꯪꯗꯦ ꯄꯂꯔ ꯍꯥꯡꯉꯁꯦ ꯖꯤꯔꯥ ꯈꯜꯂꯤꯅꯦ ꯔꯕꯤꯅꯥ
ꯌꯥꯏꯌꯦꯦ ꯅꯪꯗꯤ ꯃꯦꯀꯞꯁꯨ ꯇꯝꯃꯨꯔꯕꯅꯤꯅ
ꯑꯗꯨꯅꯦ ꯍꯥꯏꯁꯦ ꯑꯩꯈꯣꯏꯁꯤꯒꯤꯀꯣ ꯃꯃꯥꯟꯅꯕ ꯑꯃꯒꯤ ꯑꯩꯒꯤ ꯀꯩꯅꯣ ꯗꯨꯀꯥꯟ ꯂꯩꯌꯦꯕ ꯁꯥꯏꯌꯦꯕ
ꯎꯝ
ꯑꯗꯩꯗ ꯑꯩꯁꯦ ꯗꯨꯀꯥꯟ ꯑꯃ ꯂꯧꯔꯒ ꯄꯥꯔꯂꯔ ꯍꯥꯡꯇꯣꯛꯑꯁꯤꯔ ꯀꯣꯁꯃꯦꯇꯤꯛ ꯗꯨꯀꯥꯟ ꯗꯨꯀꯥꯟ ꯑꯃ ꯍꯥꯞꯄꯁꯤꯔꯥ ꯀꯥꯏ ꯋꯥꯈꯜꯗ ꯈꯜꯂꯦ
ꯎꯝ
ꯀꯩꯒꯤꯅꯣ ꯍꯥꯏꯀꯥꯟꯗ ꯍꯧꯖꯤꯛ ꯃꯇꯝꯗꯗꯤ ꯀꯦꯕꯁꯦ ꯌꯥꯝ
ꯑꯁ ꯃꯥꯃ ꯅꯨꯄꯤ ꯈꯨꯗꯤꯡꯒꯤꯤ ꯀꯦꯕ ꯊꯥꯏꯅꯒꯤ ꯃꯇꯝꯗꯣ ꯑꯣꯏꯗ꯭ꯔꯦꯕ ꯍꯧꯖꯤꯛꯇꯤ
ꯑ ꯃꯤꯅꯤ ꯈꯨꯗꯦꯡꯒꯤꯅꯤꯒꯤ ꯀꯦꯗꯣꯏꯁꯦ ꯑꯗꯒꯤ ꯊꯕꯛ ꯑꯗꯒꯤ ꯍꯔꯥꯎ ꯀꯨꯝꯍꯩ ꯑꯗꯩ ꯂꯨꯍꯣꯡ ꯈꯣꯡꯍꯣꯡꯕ ꯃꯦꯀꯞ ꯇꯧꯗꯕꯗꯤ ꯀꯅꯥꯝ ꯌꯥꯎ ꯗ꯭ꯔꯦꯗꯅ
ꯍꯥꯎꯗ꯭ꯔꯔꯤ
ꯑꯗꯨꯅ ꯌꯥꯝ ꯀꯥꯟꯅꯗꯣꯏꯅꯦꯕ ꯁꯤꯒꯤ ꯄꯣꯠꯁꯤꯗꯤ
ꯎꯝ
ꯐꯖꯅꯤꯡꯗꯕꯁꯤꯡ ꯂꯩꯇ꯭ꯔꯕꯅꯤꯅ ꯂꯣꯏ ꯐꯖꯅꯤꯡꯅꯕ ꯍꯣꯠꯅꯔꯛꯄ ꯃꯇꯝꯗ ꯂꯨꯄꯥ ꯄꯩꯁꯥ ꯇꯤꯡꯊꯣꯛꯄ ꯄꯥꯝꯃꯨꯗ꯭ꯔꯦꯕ
ꯐꯃꯨꯗ꯭ꯔꯦ ꯏꯁꯀꯤꯟ ꯀꯦꯔꯁꯨ ꯑꯗꯨꯝ ꯌꯣꯟꯕ ꯌꯥꯔꯦ
ꯑꯗꯨ ꯑꯗꯨꯅꯦ
ꯑꯗꯨꯗꯗꯤ ꯁꯝꯊꯤꯡꯕꯣꯏ ꯌꯥꯝ ꯌꯥꯔꯦꯗ
ꯑꯗ ꯍꯦꯌꯔ ꯏꯁꯇꯥꯏꯜꯁꯦ ꯍꯦꯌꯔ ꯏꯁꯇꯥꯏꯜ ꯇꯧꯗꯕꯁꯨ ꯌꯥꯗ꯭ꯔꯦ ꯑꯗꯒꯤ ꯀꯩ ꯍꯥꯏꯒꯦ ꯀꯦꯔꯕꯅꯤꯅ ꯑꯩ ꯍꯦꯌꯔ ꯏꯁ꯭ꯇꯥꯏꯜꯁꯨ ꯇꯝꯃꯨꯏꯕꯀꯣ ꯑꯗ ꯍꯦ ꯏꯁꯇꯥꯏꯜ ꯇꯧꯕꯁꯨ ꯇꯝꯃꯕꯅꯦ ꯁꯝꯝꯕꯕꯨꯗꯤ ꯈꯔ ꯁꯣꯛꯆꯔꯁꯨ ꯅꯣꯡ ꯐꯥꯗꯣꯛ ꯈꯛꯇꯅꯤꯗꯅ ꯀꯦꯕ ꯈꯛꯀꯤ ꯇꯧꯕꯅꯤꯗꯅ ꯑꯗꯣ ꯍꯦꯛꯇ ꯃꯦꯀꯞ ꯇꯧꯕ ꯆꯠꯂꯒ ꯑꯩꯈꯣꯏꯗ ꯀꯩꯅꯣ ꯇꯧꯋꯦꯕ ꯁꯝ ꯁꯦꯝꯕꯤꯔꯝꯃꯨ ꯑꯗꯨꯝ ꯍꯥꯏꯌꯦꯕ ꯎꯝ ꯁꯛꯁꯦ ꯃꯤꯒꯤ ꯁꯝꯗꯨꯒꯤ ꯃꯇꯨꯡ ꯏ ꯃꯇꯨꯡꯏꯟꯅ ꯁꯦꯝꯃꯤꯅꯤꯗꯅ ꯑꯗ ꯊꯥꯏꯅ ꯑꯩꯈꯣꯏꯅ ꯑꯉꯥꯡ ꯑꯣꯏꯔꯤꯀꯥꯟꯗꯗꯤ ꯀꯩ ꯍꯥꯏꯒꯦ ꯖꯦꯅꯤ ꯕ꯭ꯌꯨꯇꯤ ꯄꯥꯔꯂꯔ ꯀꯥꯏꯅ ꯖꯦꯅꯤ ꯈꯛꯇꯅꯤ ꯇꯥꯔꯤꯁꯦ
ꯃꯥꯅꯦ ꯃꯥꯅꯦ
ꯆꯨꯝꯗ꯭ꯔꯥ ꯑꯁ ꯍꯧꯖꯤꯛꯇꯤ ꯀꯩꯅꯣ ꯍꯧꯖꯤꯛꯇꯤ ꯀꯩꯅꯣ ꯄꯩꯁꯥꯗꯣ ꯐꯪꯉꯦ ꯈꯪꯕꯗꯒꯤ ꯃꯤꯉꯣꯟꯗꯁꯨ ꯀꯥꯟꯅꯕ ꯐꯖꯕꯒꯤ ꯀꯥꯟꯅꯍꯟꯕ
ꯐꯪꯈ꯭ꯔꯗꯤꯀꯣ ꯐꯪꯕꯨ ꯐꯪꯈ꯭ꯔꯗꯤꯀꯣ ꯏꯊꯟ ꯃꯊꯟꯊ ꯐꯟ ꯍꯥꯎ ꯀꯠꯄ ꯌꯥꯅꯤꯕꯔꯥꯅꯤ ꯐꯤ ꯑꯣꯏꯔꯣ ꯃ ꯑꯣꯏꯔꯣ ꯈꯪꯉꯕ ꯀꯩꯅꯣ ꯇꯧꯔꯒ ꯑꯩꯈꯣꯏꯔꯣꯝꯗ ꯔꯥꯅꯤ ꯐꯤ ꯃꯌꯥꯝꯌꯥꯝ ꯁꯅꯩ ꯑ ꯊꯕ ꯃꯣꯏꯗ ꯂꯩꯔꯝꯅꯤ ꯑꯗꯨꯑꯣꯏꯁꯨ ꯑꯦ
ꯎꯝ
ꯗꯅ
ꯌꯥꯏ ꯌꯥꯏ ꯑꯗꯨꯅꯦ ꯑꯩꯅ ꯄꯥꯝꯃꯤꯁꯦ ꯑꯗꯨꯃꯥꯏꯅ ꯍꯥꯏꯗꯤ ꯃꯦꯀꯞꯀꯤ ꯑꯃ ꯇꯧꯁꯜꯂꯕ ꯑꯗꯒꯤ ꯀꯣꯁꯃꯦꯇꯤꯛ ꯗꯨꯀꯥꯟ ꯑꯗꯣ ꯑꯩꯈꯣꯏ ꯆꯦꯅ ꯍꯥꯏꯅꯤ ꯑꯩꯀꯣ ꯃꯥꯗꯤ ꯔꯦꯟ ꯇꯧꯕ ꯄꯥꯝꯃꯤ ꯌꯦꯦ
ꯎꯝ
ꯔꯦꯟ ꯍꯣꯇꯦꯜꯁꯦ ꯑꯩꯈꯣꯏꯅ ꯔꯥꯅꯤ ꯐꯤ ꯑꯃꯗ ꯌꯧꯅ ꯔꯕꯤꯅꯥ ꯂꯨꯄꯥ ꯀꯨꯟ ꯀꯨꯟꯊ꯭ꯔꯥ ꯅꯠꯇ꯭ꯔ ꯄꯤꯔꯤꯁꯦ ꯂꯤꯁꯤꯡ ꯑꯣ ꯑꯩꯈꯣꯏꯅ ꯃꯆꯨ ꯃꯆꯨꯗꯨꯕꯨ ꯂꯤꯁꯤꯡ ꯀꯨꯟ ꯀꯨꯟꯊ꯭ꯔꯥꯗ ꯑꯗꯨꯝ ꯂꯩ ꯉꯝꯕ꯭ꯔꯕ
ꯃꯥꯅꯦ ꯑꯣꯔꯅꯤ ꯐꯤ ꯋꯥꯏ ꯑꯃꯁ ꯀꯅ ꯂꯤꯁꯤꯡ ꯑꯃꯃꯝ ꯑꯅꯤꯅꯤ ꯇꯧꯅꯩꯗꯅ
ꯑꯗꯨꯅꯦ ꯑꯗꯨꯗꯣ ꯇꯧꯅꯤꯡꯉꯦ ꯍꯥꯏꯕ ꯑꯩꯈꯣꯏꯁꯦꯅ ꯔꯦꯟꯇꯦꯜꯒꯤꯁꯦ ꯔꯥꯅꯤ ꯐꯤ ꯋꯥꯏꯕꯩꯁꯦ ꯑꯔꯤ ꯂꯤꯁꯤꯡ ꯑꯃ ꯂꯤꯁꯤꯡ ꯑꯃ ꯆꯥꯝꯃꯉꯥ ꯇꯧꯔꯒ ꯋꯥꯏꯕꯗꯣ ꯀꯥꯟꯅꯩꯗꯅ ꯌꯥꯝꯅ
ꯎꯝ ꯍꯥꯏꯗꯤ ꯔꯥꯅꯤꯕꯤ ꯑꯃꯨꯛ ꯏꯟꯈ꯭ꯔꯗꯤ ꯏꯅꯤꯡꯗꯦ ꯍ
ꯏꯅꯤꯡꯗꯦ ꯐꯅꯥꯏꯖꯕ ꯅꯤ ꯃꯆꯨ ꯃꯟꯕꯗ ꯏꯃꯥꯟꯅꯕꯤ ꯆꯄꯗ
ꯑꯥ ꯎꯝ ꯁꯤ ꯅꯨꯄꯤ ꯈꯨꯗꯤꯡꯃꯛꯀꯤ ꯇꯧꯔꯦꯕ
ꯎꯝ ꯑꯗꯨꯅ ꯁꯤꯒꯤꯁꯨ ꯌꯥꯝ ꯀꯥꯟꯕ ꯑꯩꯈꯣꯏ ꯑꯁꯤꯒꯤ ꯀꯩꯅꯣ ꯂꯂꯥꯝꯕꯨꯡ ꯃꯈꯣꯏ ꯈꯣꯡꯗ ꯑꯃ ꯂꯩꯌꯦꯕ ꯔꯦꯟꯇꯦꯜꯒꯤ ꯃꯅꯤꯄꯨꯔꯗ ꯍꯧꯖꯤꯛ ꯔꯦꯟꯇꯦꯜ ꯁꯔꯚꯤꯁ ꯇꯧꯔꯤꯁꯦ ꯂꯤꯔ ꯋꯥꯏꯕꯒꯤ ꯀꯩꯅꯣ ꯈꯛꯇꯅꯦ ꯃꯤ ꯃꯐꯝ ꯃꯥ ꯑꯅꯤ ꯑꯍꯨꯝ ꯃꯔꯤ ꯃꯉꯥ ꯇꯔꯨꯛ ꯈꯛꯇ ꯉꯥꯏꯔꯤꯕ
ꯎꯝ ꯂꯝꯃꯣꯡꯒꯤ ꯁꯥꯏꯠꯇ ꯀꯅꯥ ꯀꯅꯥꯝ ꯂꯩꯇꯕ ꯅꯠꯇ꯭ꯔꯣ
ꯁꯣꯡ ꯈꯨꯔꯥꯏꯔꯣꯝ ꯗꯔꯦꯟꯇꯦꯜꯒꯤ ꯀꯩꯝ ꯂꯩꯇꯦ ꯅꯪ ꯄꯥꯟꯗ ꯃ ꯂꯩꯔꯦ ꯀꯥꯟꯆꯤꯄꯨꯔꯗ ꯑꯃ ꯂꯩ ꯊꯧꯕꯥꯜꯗ ꯑꯃ ꯂꯩ ꯂꯝꯐꯤ ꯗꯃꯂꯩ
ꯃꯥ ꯃꯥꯥꯏ ꯁꯥꯠꯈꯤꯅꯦꯕ ꯑꯗꯨꯅ
ꯈꯨꯔꯥꯏꯗ ꯂꯩꯇꯦꯕ ꯑꯩꯅ ꯍꯥꯏꯁꯦ ꯔꯦꯟꯇꯦꯜꯁꯤꯗꯤ ꯌꯥꯝ ꯊꯤ ꯀꯥꯟꯅꯩꯌꯦ ꯐꯤꯗꯨꯒꯤ ꯃꯇꯨꯡ ꯏꯟꯅ ꯍꯥꯏꯗꯤ ꯃꯥꯒꯤ ꯔꯦꯠ ꯇꯨ ꯍꯦꯟꯒꯠꯇꯣꯏꯅꯦꯕ ꯑꯗꯣ ꯐꯖꯅꯤꯡ ꯐꯖꯅꯤꯡ ꯀꯧꯕꯅꯤꯅ ꯀꯩꯅꯣꯒ ꯐꯅꯦꯛꯀ ꯐꯤꯒ ꯁꯦꯠ ꯋꯥꯏꯗꯣꯏꯅꯤ ꯑꯗꯨꯗ ꯑꯩꯅ ꯁꯨꯝ ꯈꯜꯂꯤꯅꯦ ꯁꯅꯥꯒꯨꯝꯕ ꯀꯣꯂꯨꯒꯨꯝꯕꯒꯤꯁꯤꯗꯤ ꯊꯝꯕ ꯌꯥꯗ꯭ꯔ ꯥꯂꯥ
ꯌꯥꯏ ꯀꯩꯅꯣ ꯃꯤ ꯑꯗꯨꯁꯨ ꯋꯥꯅꯅꯤ ꯀꯩꯅꯣꯁꯦꯗꯕ ꯃꯥ
ꯅꯠꯇ꯭ꯔꯥ
ꯑ ꯑꯗꯨꯁꯨ ꯋꯥꯅꯔꯤꯅꯦꯕ
ꯁꯅꯥꯒꯨꯝꯕ ꯀꯣꯂꯨꯒꯨꯝꯕ ꯑꯗꯒꯤ ꯕꯦꯛꯀꯨꯝꯕ ꯌꯥꯟꯅꯕꯗꯣ
ꯂꯣꯏꯅꯃꯛꯅꯦ ꯑꯣ ꯁꯦꯠ ꯁꯥꯔ ꯊꯝꯕ ꯑꯗꯨꯅꯦ ꯂꯥꯛꯀꯅꯤ ꯑꯥ ꯑꯗꯨꯅꯦ ꯂꯥꯛꯀꯅꯤ ꯑꯥ ꯅꯠꯇꯦ ꯑꯁꯤꯗꯃ ꯀꯩꯅꯣꯁꯦ ꯐꯖꯅ ꯁꯦꯠ ꯇꯧꯔꯦꯗꯅ ꯍꯥꯏꯗꯤ ꯐꯤ ꯍꯛꯇ ꯐꯤꯒ ꯁꯨꯠꯀꯗꯨꯒ ꯀꯌꯥꯅꯣꯕ ꯃꯣꯏ ꯍꯧꯖꯤꯛ ꯋꯥꯏꯅꯔꯤꯁꯦ
ꯎꯝ ꯑꯗꯨꯅꯦ
ꯍꯅꯦꯛꯀ ꯐꯤꯒ ꯄꯨꯜꯂꯞ ꯋꯥꯏꯕꯗ ꯀꯌꯥꯅꯣꯕ꯭ꯔ ꯂꯧꯅꯔꯤꯁꯦ
ꯐꯅꯦꯛꯒ ꯐꯤꯒ ꯋꯥꯏꯕꯗ ꯋꯥꯟ ꯊꯥꯎꯖꯟ ꯑꯕꯞꯇꯤ ꯂꯣꯏ ꯍꯦꯜꯂꯦ ꯇꯨ ꯊꯥꯎꯖꯟ ꯃꯌꯥ ꯂꯧꯕ ꯌꯥꯎꯋꯤ ꯊ꯭ꯔꯤ ꯊꯥꯎꯖꯟ ꯃꯌꯥ ꯂꯧꯕ ꯌꯥꯎꯋꯤ ꯐꯤ ꯐꯤꯅ ꯄꯨꯏ ꯑꯥ ꯐꯤ ꯐꯤꯅ ꯄꯨꯏꯌꯦꯕ
ꯑꯗꯨꯗꯤꯒ ꯍꯉꯕ ꯑꯦꯒ ꯅ ꯃꯥꯒꯦꯕ ꯑ ꯆꯅꯣ ꯑꯗꯣ ꯍꯥꯏꯗꯤ ꯎꯝ ꯑꯩꯈꯣꯏꯒꯤ ꯄꯨꯂꯞ ꯁꯦꯠ ꯑꯣꯏꯅ ꯂꯧꯅꯔꯗꯤ ꯀꯩꯅꯣ ꯇꯧꯋꯤꯗꯅꯦ ꯀꯥꯔꯤꯗ ꯅꯁꯤꯦꯒꯣ
ꯍꯥꯏꯗꯤ ꯃꯥꯅꯥ ꯃꯤꯗꯨꯅ ꯀꯣ ꯕ꯭ꯂꯥꯎꯁ ꯇꯨꯒꯗꯕ ꯐꯅꯦꯛ ꯂꯩꯒꯗꯕ ꯐꯤ ꯂꯩꯒꯗꯕ ꯇꯣꯉꯥꯟ ꯇꯣꯉꯥꯟꯗ ꯈꯦꯠꯇꯨꯗ ꯋꯥꯏꯔꯒꯗꯤ ꯐꯩꯗꯅ ꯄꯩꯁꯥꯗ ꯇꯨꯞꯞꯄ ꯊꯥꯗꯗꯅ
ꯀꯔꯝꯕꯅꯣ ꯊꯝꯃꯝꯕ꯭ꯔꯣ ꯑꯩꯉꯣꯟꯗ ꯁꯤ ꯑꯣꯏꯔꯕꯅꯤ ꯍꯥꯏꯥꯏꯁꯤꯦ ꯊꯝꯕꯩꯅꯦ ꯅꯪꯦꯉꯣꯟ ꯄꯔꯝꯗꯦ ꯍꯥꯏꯗꯥꯏꯩꯅ ꯑꯀꯥ ꯑꯜꯀꯥ ꯍꯥꯎ ꯍꯥꯎꯗꯕ ꯈꯔ ꯊꯤꯜꯂꯛꯀꯦ ꯑꯗ ꯍꯥꯎꯗꯨ ꯅꯪꯗꯤ ꯃꯥꯟꯗꯦ ꯑ ꯎꯝ ꯍꯥꯄꯒꯤ ꯎꯝ ꯑ ꯑꯗꯨꯃꯥꯏꯅ ꯇꯧꯔꯔꯤꯁꯦꯗ ꯃꯃꯥ ꯑꯗꯨꯃꯥꯏꯅ
ꯑꯗꯨꯅꯦ ꯑꯩꯅ ꯈꯜꯂꯤꯁꯦ ꯑꯗꯨ ꯑꯣꯏ ꯇꯔꯗꯤ ꯋꯥꯏꯕꯁꯦ ꯐꯅꯌꯥꯝ ꯂꯥꯛꯀꯅꯤꯕꯣ ꯑ ꯑꯗꯨꯒ ꯀꯩꯅꯣꯁꯨ ꯊꯝꯕ ꯌꯥꯏ ꯃꯧꯒꯤ ꯀꯩꯅꯣ ꯂꯩꯁꯥꯕꯤ ꯈꯛꯀꯤ ꯅꯠꯇꯅ ꯃꯧꯒꯤꯁꯨ ꯀꯣ
ꯑ ꯀꯩꯅꯣ ꯑꯉꯥꯡꯧꯕ ꯐꯤꯗꯣ
ꯑꯉꯧꯕ ꯋꯥꯡꯈꯩ ꯐꯤ ꯃꯃꯥꯒꯤ ꯐꯤ ꯀꯣꯟꯕꯤ ꯈꯣꯠꯄꯤ ꯌꯥꯝ ꯂꯩꯗꯥꯏꯅꯦ
ꯑꯥ
ꯃꯆꯨ ꯃꯆꯨꯗꯣ ꯑꯗꯨ ꯊꯝꯕꯤꯕ ꯋꯥꯡꯈꯩꯗ
ꯎꯝ
ꯑꯗꯨꯁꯨ ꯑꯗꯨꯝ ꯌꯥꯏꯑꯕ
ꯌꯥꯦ ꯍꯗꯥꯡꯕ ꯍꯣꯡꯅꯤꯡ ꯐꯤꯇꯪ ꯋꯥꯏꯅꯤꯡꯕ ꯃꯤꯅꯥꯏꯕꯁꯦ ꯀꯩꯅꯣ ꯁꯨꯃꯥꯏꯅ ꯇꯧꯕ ꯁꯦ ꯅꯠꯇꯕꯤꯗꯀꯣ ꯁꯦꯟꯁꯨ ꯊꯝꯕꯤꯔꯦꯗꯅ ꯑ ꯄꯤ ꯑꯗꯨ ꯃꯥ ꯄꯤꯕ ꯃꯤꯒꯤ ꯂꯩꯖꯗꯕ ꯂꯩꯗꯅ ꯐꯤꯇꯪꯉꯥꯏꯅꯤꯡꯕ ꯍꯥꯏꯕ ꯑꯃ ꯑꯗꯨ ꯄꯤꯕꯤꯕ ꯍꯥꯏꯇꯥꯔꯦꯅꯦ
ꯍꯣꯏ ꯐꯅꯦꯛꯇꯪ ꯋꯥꯏꯅꯤꯡꯕ ꯐꯤꯗꯪ ꯋꯥꯏꯅꯤꯡꯕ ꯑꯗꯨꯝꯕꯁꯦ ꯑꯗꯨꯝ ꯇꯧꯕ ꯌꯥꯏꯑꯕ ꯕꯥ ꯌꯥꯝ ꯆꯥꯎꯕ ꯕꯤꯖꯤꯅꯦꯁꯅꯤ ꯀꯩꯅꯣ ꯁꯤꯖꯣ ꯃꯤꯉꯣꯟꯗꯁꯨ ꯀꯥꯟꯅꯕ ꯄꯤꯕ ꯑꯩꯈꯣꯏꯗꯁꯨ ꯀꯥꯟꯅꯕ ꯑꯣꯅꯔꯗꯨꯗꯁꯨ ꯀꯥꯟꯅꯕ ꯐꯪꯕ
ꯎꯝ
ꯍꯥꯏꯗꯤ ꯁꯤꯖꯟ ꯑꯣꯏꯕ ꯃꯇꯝꯗꯗꯤ ꯌꯥꯝ ꯊꯤ ꯀꯥꯟꯅꯅꯤ ꯍꯥꯏꯕ ꯋꯥ ꯍꯥꯏꯕ ꯃꯌꯥꯝꯁꯤꯅ ꯑꯩꯐꯧꯇꯀꯣ ꯐꯤ ꯋꯥꯏꯔꯒ ꯁꯦꯠꯂꯤ ꯏꯕꯦꯝꯃ ꯌꯨꯝꯗ ꯂꯩꯕꯗ ꯁꯨꯝ ꯅꯦꯒꯦꯇꯤꯞ ꯃꯥꯟꯖꯜꯂꯛꯄꯗꯣ ꯀꯦꯅꯤꯡ
ꯂꯩꯕꯗꯤ ꯉꯝꯗꯦꯗꯅ ꯑꯗ ꯂꯤꯁꯤꯡ ꯇꯔꯥ ꯀꯨꯟ ꯂꯤꯁꯤꯡ ꯇꯔꯥ ꯀꯨꯟ ꯄꯤꯔꯒ ꯂꯩꯔꯨꯅꯤ ꯑꯗꯩꯗꯤ ꯀꯩꯅꯣ ꯑꯃꯨꯛꯇꯪ ꯁꯦꯠꯀꯦꯗ ꯏꯅꯤꯡꯉꯔꯣꯏ ꯁꯤꯗꯕ ꯑꯃ ꯑꯩꯗꯤꯀꯣ ꯍꯩꯖꯤꯡꯄꯣꯔꯠꯀꯤꯁꯦ ꯂꯩꯔꯒꯅꯤ ꯏꯅꯤꯡꯉꯦ ꯋꯥꯏꯔꯒꯣꯏ ꯏꯅꯤꯡꯉꯦꯉꯣ
ꯍꯣꯏ ꯑꯗꯨꯅꯦ ꯑꯩꯅ ꯈꯜꯂꯤꯁꯦ
ꯌꯥꯅꯤ ꯐꯤꯗ ꯄꯩꯁꯥ ꯌꯥꯝ ꯊꯥꯗꯕ ꯅꯠꯇꯕ
ꯎꯝ
ꯍꯥꯏꯗꯤ ꯌꯥꯅꯤ ꯐꯤꯗ ꯃꯌꯥꯝ ꯄꯩꯁꯥꯗ ꯀꯩꯁꯨ ꯀꯥꯟꯅꯔꯣꯏ ꯍꯖꯥ
ꯃꯥꯅꯦ
ꯃ
ꯋꯥꯏꯔꯒ ꯏꯜꯂꯁꯨ ꯌꯥꯏ ꯏꯕꯦꯝꯃ
ꯑꯗꯨ ꯗꯤ ꯋꯥꯔꯦꯒ ꯇꯧ ꯗꯅ ꯑꯗꯨ ꯑꯗꯨꯃꯥꯏꯅ ꯈꯜꯂꯤꯅꯣ ꯂꯤꯁꯤꯡ ꯑꯃ ꯄꯤꯕ ꯑꯗꯨ ꯄꯤꯕꯗꯣ ꯁꯦꯠꯇꯨꯃ ꯋꯥꯏꯊꯣꯛꯈ꯭ꯔꯒ
ꯋꯥꯏꯊꯣꯛꯑꯒ ꯏꯟꯊꯣꯛꯑ ꯂꯣꯏꯔꯦ ꯀꯩꯅꯣ
ꯕꯦꯅꯦꯗꯨꯗ ꯂꯥꯡꯕꯗ ꯂꯤꯁꯤꯡ ꯃꯉꯥ ꯌꯧꯔꯅꯤꯕ
ꯑꯁ ꯀꯩꯅꯣ ꯂꯥꯛꯑ ꯃꯌꯥ ꯇꯥꯗꯣꯏꯅꯤ ꯀꯩꯝ ꯈꯜꯂꯨꯅꯨ
ꯑꯗꯨꯗꯨꯅꯦ
ꯂꯥꯛ ꯃꯌꯥꯗꯨꯕꯨ ꯀꯗꯥꯏꯗꯩꯅꯣꯕ ꯑꯩꯈꯣꯏꯕꯨ
ꯎꯝ ꯑꯗ ꯑꯩꯅ ꯈꯜꯂꯛꯏꯅꯦ ꯀꯩꯅꯣꯁꯦ ꯍꯩꯖꯤꯡ ꯄꯣꯠ ꯀꯩꯁꯦ ꯋꯥꯏꯊꯣꯛꯑꯒ
ꯎꯝ
ꯌꯥꯅ ꯃꯤ ꯌꯥꯝ ꯋꯥꯏꯅꯔꯦ ꯍꯥꯏꯦ ꯚꯥꯏꯅꯤꯡ ꯄꯣꯛꯀꯤꯩꯁꯨ ꯀꯩꯁꯨ
ꯎꯝ
ꯎ ꯑꯝꯇ ꯂꯩꯅꯗ꯭ꯔꯦ ꯍꯥꯏꯕ
ꯋꯥꯏꯅꯩ ꯋꯥꯏꯅꯩ ꯑꯗꯨꯅꯦ ꯑꯩ ꯑꯝꯇꯪ ꯇꯧꯔꯒ ꯌꯦꯡꯒꯦ ꯇꯧꯕꯅꯦ ꯑꯗꯣ ꯑꯩ ꯀꯩꯅꯣ ꯇꯧꯒꯦ ꯑꯃꯨꯛ ꯇꯧꯔꯛꯀꯦ ꯑꯩ ꯁꯤ ꯀꯣꯜ ꯑꯃ ꯂꯥꯛꯑ ꯑꯃꯝꯇ ꯄꯥꯏꯒꯦ ꯎꯝ ꯎꯝ ꯊꯝꯗ
ꯎꯝ